ꯑꯣ ꯑꯥꯕ꯭ꯔꯣ
ꯎꯝ ꯇꯥꯔꯦ ꯅꯪ ꯂꯤ ꯇꯥꯕ꯭ꯔꯣ
ꯇꯥꯏꯌꯦ
ꯎꯝ ꯎꯗꯕꯁꯨ ꯀꯨꯏꯔꯦ ꯀꯃꯥꯏ ꯀꯃꯥꯏꯅ ꯂꯩꯕ꯭ꯔꯣ
ꯑꯦꯁ ꯌꯥꯝ ꯅꯨꯡꯉꯥꯏꯅ ꯂꯩꯍꯦ
ꯑꯣ ꯅꯨꯡꯉꯥꯏꯅ ꯂꯩꯌꯦ ꯍꯥꯏꯕ ꯄꯥꯎꯁꯤꯗꯤ ꯅꯨꯡꯉꯥꯏꯔꯦꯅꯦꯍꯦ
ꯅꯨꯡꯉꯥꯏꯕ ꯄꯥꯎ ꯑꯃꯅꯤ ꯄꯨꯟꯁꯤꯗ
ꯎꯝ ꯆꯪꯗꯤ
ꯑꯗꯨꯝ ꯅꯨꯡꯉꯥꯏꯔꯤꯌꯦ ꯐꯖꯅ ꯈꯣꯏꯔ ꯂꯩꯌꯦ
ꯐꯩꯔꯒ ꯑꯗꯨꯝ ꯆꯠꯄꯗ ꯅꯨꯡꯉꯥꯏꯕ꯭ꯔꯣ
ꯎꯝ ꯎ ꯅꯨꯡꯉꯥꯏꯇꯗꯤ ꯅꯪꯉꯣꯟꯗ ꯇ꯭ꯔꯥꯟꯁꯐꯔ ꯇꯧꯔꯥ
ꯄꯩꯁꯥ ꯄꯤꯒꯦꯔꯥ ꯂꯥꯏꯌꯦꯡꯅꯕ ꯑꯗꯨꯗꯤ
ꯄꯩꯁꯥꯗꯤ ꯇꯥꯟꯒꯗꯕꯅꯦ
ꯇꯥꯅꯤꯡꯉꯥꯏꯥꯏꯌꯦꯡ ꯂꯥꯏꯌꯦꯡꯅꯕ ꯄꯩꯁꯥ ꯇꯥꯜꯂꯗꯤ ꯑꯁ ꯀꯥꯏꯗ ꯀꯩꯅꯅꯦ
ꯑꯩꯗꯤ ꯅꯪ ꯂꯩꯕꯒꯤ ꯅꯥꯔꯁꯨ ꯑꯗꯨꯝ ꯅꯨꯡꯉꯥꯏꯔꯛꯑꯦ ꯑꯗꯨꯃꯥꯏꯅ ꯍꯥꯏꯗꯧ ꯃꯥꯟꯕ꯭ꯔꯣ
ꯃꯥꯂꯦ
ꯎ
ꯌꯥꯝ ꯃꯥꯂꯦ
ꯅꯆꯤꯟꯅ ꯍꯥꯏꯒꯦꯅ ꯇꯧꯕꯗꯣ ꯎꯋꯦ ꯃꯤꯠꯁꯤꯗ
ꯄꯩꯁꯥ ꯄꯩꯁꯥ ꯂꯩꯇ꯭ꯔꯁꯨ
ꯅꯪ ꯂꯩꯁꯤꯗꯤ
ꯃꯤꯉꯣꯟꯗꯒꯤ ꯄꯨ ꯄꯨꯔꯒ ꯂꯥꯏꯌꯦꯡꯉꯁꯨ ꯄꯩꯁꯥ ꯑꯃ ꯂꯩꯔꯗꯤ
j
ꯊꯝꯅꯤꯉꯥꯏ ꯈꯪꯗꯦꯅꯦ
ꯊꯝꯐꯝ ꯂꯩ
ꯍꯧꯗꯣꯡ ꯍꯨꯏꯅ ꯁꯔꯨ ꯊꯝꯕ ꯉꯝꯗꯦ ꯃꯥꯒꯤ ꯐꯃꯨꯡ ꯃꯅꯥꯛꯇ ꯊꯝꯕ ꯉꯝꯗꯦ ꯅꯨꯃꯤꯠ ꯑꯃ ꯍꯥꯏꯕꯗꯨ ꯈꯜꯂꯗꯤ ꯈꯜꯂꯨꯔꯗꯤ ꯁꯥꯎꯅꯤꯡꯕꯅꯤ ꯍꯦꯟꯅ
ꯎ
ꯄꯩꯁꯥ ꯅ ꯇ ꯇ ꯂꯥꯏꯌꯦꯡꯗ꯭ꯔꯤꯉꯩꯗ ꯄꯩꯁꯥ ꯐꯪ ꯇꯧꯗ ꯄꯩꯁꯥ ꯇꯦ ꯍꯥꯏꯔꯛꯄꯁꯤꯗꯤ ꯑꯩꯗꯤ ꯑꯗꯨꯅꯅꯦ ꯑꯁꯦꯁꯔꯤ ꯄꯩꯁꯥ ꯄꯪꯊꯥ ꯊꯥꯅꯤꯡꯗꯦꯕ ꯁꯨꯃꯥꯏꯅ ꯂꯧꯔꯦꯏ ꯁꯨꯃꯥꯏꯅ ꯂꯧꯔꯛꯏ ꯁꯨꯃꯥꯏꯅ ꯂꯧꯔꯦ ꯍꯥꯏꯔꯗꯤ ꯗꯔꯀꯥꯔ ꯂꯩꯔꯀꯥꯟꯗꯗꯤ ꯑꯃꯨꯛ ꯊꯥꯅꯤꯡꯉꯥꯏ ꯂꯩꯔꯔꯣ ꯑꯩꯗꯤ
ꯑꯣ ꯁꯥꯕꯅ ꯃꯤ ꯇꯧꯁꯤꯔꯛꯣ
ꯐꯦꯟ ꯂ ꯏꯔꯗꯨ ꯐꯦꯟ ꯂꯩ ꯐꯦꯟ ꯂꯩꯕꯤꯈ꯭ꯔꯣꯗ ꯅꯪ ꯐꯦꯟ ꯂꯩꯅꯤꯉꯥꯏ
ꯑꯩ ꯏꯊꯟꯗꯒꯤ ꯂꯧꯒꯅꯤ ꯌꯥꯝ ꯄꯤꯛꯄ ꯂꯧ ꯂꯧꯔꯗꯤ ꯃꯕꯥꯅꯤꯒꯩ ꯄꯤꯔꯣꯏ
ꯌꯨꯝ ꯃꯊꯛꯇꯔꯣ ꯂꯩꯔꯤꯁꯨ ꯅꯣꯏ ꯑꯐꯇꯌꯥꯔ ꯅꯠꯇ꯭ꯔꯣ ꯑꯣ ꯅꯪꯦ ꯁꯥꯔꯤꯗ ꯃꯥꯗꯔ
ꯎ ꯃꯈꯣꯏ ꯑꯩ ꯑ ꯌꯨꯝꯕꯨꯁꯤꯡ ꯂꯩꯌꯦ ꯃꯈꯥꯗ
ꯅꯪ ꯂꯥꯛꯄꯗ ꯎꯍꯧꯕ꯭ꯔꯣ
ꯎꯝ ꯍꯥꯡꯁꯨ ꯍꯥꯡꯉꯦ ꯏꯅꯥꯎ ꯅꯨꯄꯤꯗ ꯅꯆꯦ ꯆꯦ ꯂꯥꯛꯅꯤ ꯍꯥꯏꯕꯗꯣ ꯂꯥꯛꯄ꯭ꯔꯥꯅ ꯍꯪꯉꯤ
ꯎꯝ
ꯅꯆꯦ ꯂꯥꯛꯀꯅꯤ ꯍꯥꯏꯕꯗꯣ ꯂꯥꯛꯄ꯭ꯔꯥꯅ ꯍꯪꯉꯦꯕ ꯑꯩ ꯂꯥꯛꯄ ꯅꯨꯃꯤꯠꯇ
ꯎꯝ
ꯑꯩ ꯉꯁꯥꯏꯗꯨ ꯇꯣꯏꯂꯦꯠ ꯎꯝ ꯇꯣꯏꯂꯦꯠꯇ ꯅꯝꯕꯔ ꯋꯥꯟ ꯇꯧꯒꯦꯅ ꯎꯝ ꯀꯨꯝꯕꯗꯣ ꯇꯨꯂꯦꯗꯣ ꯎ ꯀ꯭ꯂ꯭ꯔꯣꯁ ꯇꯧꯕꯗꯣ ꯌꯥꯝ ꯇꯥꯏ ꯑꯣꯏꯈ꯭ꯔꯕ ꯑꯗꯨꯒꯤ ꯑꯩꯅ ꯎꯝ ꯍꯟꯗꯣꯛꯀꯤꯦꯅ ꯑꯩꯅ ꯎꯝ ꯀꯔꯤ ꯍꯥꯏꯒ꯭ꯔꯥ ꯊꯣꯡꯗꯣ ꯑꯩꯅ ꯄꯥꯏꯔꯂꯦ ꯂꯥ ꯑꯥ ꯇꯤꯡꯕ ꯑꯗꯨꯗ ꯃꯤꯅ ꯎꯔꯒ ꯑ ꯃꯤ ꯂꯩꯌꯦ ꯃꯤ ꯂꯩꯌꯦ ꯍꯥꯏꯔꯒ ꯑꯩꯅ ꯍꯦꯛ ꯆꯤꯡꯊꯣꯛꯄꯗ ꯃꯤ ꯂꯩꯔꯝꯗꯕꯒꯤ ꯃꯕꯥꯅꯤꯗꯨ ꯅꯣꯛꯑꯦ ꯅꯨꯄꯤ ꯑꯃꯒ ꯅꯨꯄꯥ ꯑꯃꯒ ꯂꯩꯔꯝꯃꯤ ꯑꯗꯨꯝ ꯃꯅꯤꯗ ꯅꯣꯛꯑꯒ ꯑꯩꯁꯨ ꯅꯣꯛꯀꯦꯅꯗꯤ ꯅꯣꯛꯄꯕꯅꯤꯗꯣ ꯑꯩꯒꯤ ꯆꯤꯟꯁꯦ ꯍꯦꯛ ꯄꯥꯏꯈꯤꯕ ꯑꯗꯨꯅꯦ ꯁꯤꯟꯕꯤꯁꯦ ꯏꯁꯄꯥꯏꯂꯤꯁ ꯌꯥꯝ ꯇꯧꯋꯦ ꯍꯥꯏꯒꯗ꯭ꯔꯥ ꯈꯪꯗꯦ ꯀ ꯇ꯭ꯔꯣ
ꯑꯦꯅꯦ
ꯀꯥꯗꯦ
ꯀ ꯇꯗꯤ
ꯎꯝ ꯑꯩ ꯍꯣꯁꯄꯤꯇꯥꯜ ꯆꯠꯀꯦꯅ ꯀꯨꯝꯔꯛꯄꯗ ꯅꯝꯕꯔ ꯋꯥꯟ ꯇꯧꯋꯦꯅ
ꯎꯝ
ꯑꯗꯨꯗ ꯇꯣꯏꯂꯦꯠꯇ ꯅꯝꯕꯔ ꯋꯥꯟ ꯇꯧꯒꯦꯅ ꯊꯣꯡꯗꯣ ꯑꯩꯅ ꯆꯤꯡꯕ ꯑꯗꯨꯗ ꯎꯝ ꯈꯔ ꯇꯥꯏꯠ ꯇꯧꯕ ꯑꯗꯨꯒꯤ ꯑꯩ ꯆꯤꯡ ꯆꯤꯡꯔ ꯂꯩꯕꯗꯣ ꯃꯤꯅ ꯎꯍꯧꯕ ꯑꯩ ꯃꯅꯤꯡꯗꯒꯤꯀꯣ
ꯎꯝ
ꯅꯨꯄꯥ ꯑꯃꯒ ꯅꯨꯄꯤ ꯑꯃ ꯂꯩꯌꯦ ꯌꯨꯝ ꯃꯈꯥꯁꯤꯗ ꯂꯩꯕꯀꯣ ꯍꯟꯅꯨ ꯍꯟꯅꯨꯁꯨ ꯍꯟꯅꯨꯗꯕ ꯃꯆꯥ ꯑꯃ ꯑꯅꯤ ꯂꯩꯕꯗꯣ ꯑꯗꯨ ꯃꯕꯥꯅꯤꯗꯣ ꯃꯤ ꯂꯩ ꯃꯤ ꯂꯩ ꯍꯥꯏꯔ ꯅꯨꯄꯥꯅ ꯍꯥꯏꯔꯛꯑꯦ ꯑꯩꯉꯣꯟꯗ ꯑꯗꯨꯗ ꯑꯩꯅ ꯍꯦꯛ ꯆꯤꯡꯊꯣꯛꯄꯗ ꯂꯩꯔꯝꯗꯕ ꯑꯗꯨꯗꯒꯤ ꯃꯕꯥꯅꯤꯗꯣ ꯑꯦ ꯍꯥꯏꯔꯒ ꯅꯣꯡꯔ ꯂꯩꯕ ꯑꯩꯁꯨ ꯅꯣꯛꯀꯦꯅꯗꯤ ꯅꯣꯛꯄꯅꯤꯗꯣ ꯆꯤꯟꯗꯣ ꯑꯩꯒꯤ ꯆꯤꯟꯗꯣ ꯄꯩꯈꯤꯕꯀꯣ ꯑꯗꯨꯗ ꯁꯦ ꯁꯤ ꯅꯨꯄꯤꯁꯦ ꯀꯩꯅꯣꯝ ꯇꯧꯋꯦꯅ ꯈꯜꯂꯝꯒꯗ꯭ꯔꯅ ꯈꯟꯕꯅꯤꯗ
ꯅꯪ ꯃꯥꯛꯁ ꯎꯞꯄꯒ ꯆꯠꯄ꯭ꯔꯣ
ꯎꯞꯇꯦ ꯅꯨꯡꯁꯥ ꯃꯔꯛꯁꯤꯗ ꯀꯔꯤ ꯃꯥꯛꯁꯅꯣ
ꯎꯝ ꯈꯪꯉꯣꯏꯅꯦ ꯃꯤꯡꯁꯦꯟ ꯌꯦꯡꯕ꯭ꯔꯣ
ꯌꯦꯘꯦ
ꯍꯌꯦꯡ ꯍꯧꯒꯠꯂꯒ ꯌꯥꯝ ꯆꯨꯝꯅ ꯂꯩꯔꯝꯃꯗꯤ ꯌꯨꯝ ꯆꯠꯅꯤꯡꯒꯅꯤ
ꯎꯝ ꯑꯩ ꯆꯠꯅꯤꯡꯕꯗꯤ ꯂꯥꯛ ꯂꯥꯛꯑꯦꯗ ꯅꯪꯅ ꯑꯃꯨꯛ ꯂꯥꯛꯑꯣ ꯂꯥꯛꯑꯣ ꯍꯩꯔꯝꯅꯤ
ꯍꯝ
ꯑꯩ ꯎꯗ꯭ꯔꯗꯤ ꯂꯩ ꯑꯩ ꯎꯗ꯭ꯔꯗꯤ ꯅꯪ ꯂꯩꯗꯣ ꯅꯪ ꯅꯊꯟꯗ ꯅꯨꯡꯉꯥꯏꯇꯦꯅ
ꯑ
ꯎ ꯑꯩꯁꯦ ꯀꯔꯤ ꯇꯧꯁꯤꯔꯥ ꯈꯪꯘꯦꯅꯦ ꯑꯩꯒꯤ ꯈꯨꯠꯇꯣ
ꯑꯁ ꯈꯨꯠꯀꯤ ꯋꯥ ꯂꯥꯏꯔꯤ ꯑꯗꯨꯗꯤ ꯃꯤ ꯑꯗꯨꯝ ꯇꯧꯅꯥꯕꯅꯤ
ꯑꯁ ꯃꯤꯅ ꯀ꯭ꯔꯤꯅꯣ ꯋꯥ ꯑꯃ ꯍꯥꯏꯒꯦ ꯍꯥꯏꯔꯒ ꯑꯩ ꯈꯨꯠꯇꯣ ꯑꯅꯤ ꯑꯅꯤ ꯑꯅꯤ ꯇꯧꯋꯦꯅꯥ ꯑꯗꯣ ꯑꯇꯣꯞꯄꯁꯤꯡꯁꯤꯁꯨꯀꯣ ꯑꯩꯅ ꯑ ꯏ꯭ꯐ ꯐꯥꯏ ꯏꯁꯀ꯭ꯔꯦꯠꯁ ꯑꯗꯨꯝ ꯊꯣꯛꯀꯦ ꯇꯧꯋꯦ
ꯊꯣꯛꯄꯅꯦ ꯊꯣꯛꯄꯅꯦ ꯏꯁꯤꯡ ꯏꯁꯤꯡ ꯌꯥꯝ ꯄꯥꯏꯒꯜꯂꯗꯤ ꯁꯨꯃꯥꯏꯅ ꯇꯧꯕꯅꯦ ꯍꯧꯕꯅꯦ ꯍꯧꯕꯨ ꯍꯧꯈ꯭ꯔꯗꯤ ꯑꯩꯗꯤ ꯆꯍꯤꯗ ꯑꯅꯤꯔꯛ ꯑꯍꯨꯝꯂꯛꯅꯦ ꯁꯨꯃꯥꯏꯅ ꯇꯧꯕꯗꯣ
ꯅꯪꯁꯨ ꯖꯥꯝꯁ ꯌꯥꯝ ꯂꯩꯕ ꯃꯥꯜꯂꯦ ꯑꯗꯨꯗꯤ
ꯌꯥꯝ ꯅꯠꯇꯦ ꯀꯜꯁꯤꯌꯝ ꯋꯥꯠꯄꯒꯤꯅꯤ ꯍꯥꯏ
ꯑꯩꯗꯤ ꯑꯦꯟꯇꯤꯕꯥꯌꯣꯇꯤꯛꯁ ꯀꯥꯞꯄꯒꯤꯅꯦ ꯕꯦꯛꯁꯤꯟ ꯀꯥꯞꯄꯗꯨꯔꯣ
ꯎꯝ ꯑꯗꯨ ꯈꯪ ꯈꯪꯉꯦ ꯑꯗꯨꯗꯤ ꯑꯩꯉꯣꯟ ꯄꯪꯍꯥꯏ ꯍꯥꯏꯔꯒ ꯂꯩꯕꯗꯨꯕꯨ
ꯍꯤꯍꯤꯍꯤ
ꯑꯣ ꯗꯣꯛꯇꯔ
ꯎꯝ ꯈꯪꯖꯦ
ꯆꯤꯟ ꯆꯤꯟ ꯐꯩꯕꯒꯤ ꯗꯛꯇꯔ
ꯅꯪꯖꯨ ꯑꯃꯨꯛ ꯀꯅꯥ ꯈꯪꯅꯤ ꯅꯪꯁꯨ ꯑꯃꯨꯛ ꯐꯩꯔꯗꯤ
ꯑꯗꯨꯅꯦ ꯑꯩꯉꯣꯟꯗ ꯇꯥꯅꯤꯡꯕꯁꯤꯗꯤ
ꯑꯩꯉꯣꯟꯗ ꯅꯥꯍꯟꯅꯤꯡꯕꯁꯤꯗꯤ ꯍꯥꯏꯗꯨꯅꯤꯗ ꯀꯔꯤꯒꯤꯅꯣ ꯈꯪꯉꯦ ꯅꯣꯏ ꯅꯣꯏ ꯑꯣꯏꯔꯅꯤ ꯁꯩꯇꯥꯟ
ꯑꯁ ꯁꯩꯇꯥꯟ ꯀꯥꯏꯅ ꯁꯄꯦꯂꯤꯡꯁꯨ ꯊꯣꯛꯀꯅꯤ ꯑꯩꯈꯣꯏꯅ ꯅꯥꯕꯁꯤꯗꯤ ꯅꯪꯅ ꯅꯨꯡꯉꯥꯏꯅ ꯌꯦꯡꯉ ꯂꯩꯕ ꯅꯪꯗꯤ ꯅꯥꯗꯕ
ꯑꯩꯁꯨ ꯏꯁꯥꯅ ꯅꯨꯡꯉꯥꯏꯇꯗꯅ ꯊꯕꯛ ꯆꯠꯇꯕꯤꯗ ꯌꯨꯝꯗ ꯑꯗꯨꯝ ꯂꯩꯕꯁꯦ ꯅꯪ ꯈꯪꯗꯦ
ꯑꯗꯨꯗꯤ ꯅꯪ ꯆꯠꯒꯟꯕꯒꯤꯅꯦ
ꯏꯁꯣꯔꯅ ꯈꯔ ꯄꯣꯊꯥꯎ ꯇꯧꯕꯅꯤ
ꯃꯤ ꯊꯕꯛ ꯂꯣꯏꯅꯈ꯭ꯔ ꯀꯥꯟꯁꯤꯗ
ꯊꯕꯛ ꯊꯕꯛ ꯊꯕꯛ ꯊꯕꯛ ꯊꯕꯛꯇ ꯇꯧꯔꯤꯉꯩꯁꯤꯗ ꯅꯨꯄꯤꯐꯥꯎ ꯂꯩꯩ ꯌꯦꯡꯕ ꯁꯪꯗ꯭ꯔꯦꯅꯦ
ꯅꯨꯄꯤ ꯂꯩꯕ ꯍꯥꯏꯕꯕꯨ ꯅꯥꯒꯟꯕꯁꯤꯗꯤ ꯑꯩꯈꯣꯏ ꯑꯗꯨꯒ ꯂꯩꯔꯗꯤ ꯑꯁ ꯂꯩ ꯃꯤꯁꯤꯅꯅꯤ
ꯂꯥꯏꯌꯦꯡꯕ ꯈꯪꯗꯕ ꯅꯪ
ꯅꯤꯉꯥꯏ ꯀꯟꯕꯗꯨꯗ ꯂꯥꯏꯌꯦꯡꯕꯁꯦ ꯐꯗꯤ ꯐꯒꯗꯧ ꯃꯥꯜꯂꯦ
ꯅꯪꯗꯤ ꯌꯨꯝ ꯍꯜꯂꯛꯑꯔꯣꯏꯗ꯭ꯔꯣ
ꯉꯁꯤ ꯁꯦꯇꯔꯗꯦꯅꯦ
ꯆꯠꯀꯦ ꯍꯥꯏꯔꯗꯤ ꯉꯔꯥꯡꯅ ꯆꯠꯄ ꯌꯥꯔꯕꯅꯦ
ꯆꯠꯂꯣꯏꯅ ꯂꯩꯔꯝꯕꯅꯤꯕ
ꯗꯨꯌꯨꯇꯤꯁꯨ ꯇꯥꯕꯅꯤ ꯉꯁꯤ ꯑꯩ ꯍꯥꯏꯈ꯭ꯔꯕꯅꯤ ꯉꯁꯤ ꯑꯩ ꯀꯥꯔꯔꯣꯏ ꯏꯁꯥ ꯅꯨꯡꯉꯥꯏꯇꯕꯒꯤ ꯍꯥꯏ
ꯅꯕꯨꯡꯅ ꯍꯥꯏꯈ꯭ꯔꯕ꯭ꯔꯥ
ꯎꯝ
ꯀꯅꯥꯗ ꯍꯥꯏꯔꯤꯕ ꯑꯗꯨꯗꯤ
ꯇꯔꯁꯤꯡꯅ
ꯏꯕꯨꯡꯗꯗꯤ ꯀꯔꯤꯒꯤ ꯍꯥꯏꯒꯗꯧꯕ
ꯃꯣꯏꯉꯣꯏ ꯃꯈꯣꯏ ꯃꯣꯏ ꯑꯩꯕꯨ ꯀꯟꯁꯨ ꯀꯟꯕ ꯉꯝꯃꯣꯏꯗꯕꯗꯨ
ꯃꯣꯏ ꯆꯠꯄ ꯌꯥꯏꯅ ꯅꯪꯕꯨꯁꯨ ꯆꯠꯍꯜꯂꯤꯗꯨꯗꯤ
ꯏꯁꯥ ꯅꯨꯡꯉꯥꯏꯇ꯭ꯔꯗꯤ ꯁꯨꯇꯤ ꯂꯧꯅꯕꯅꯤ
ꯏꯆꯦ ꯖꯪꯗꯣ
ꯑꯎ
ꯂꯥꯡ ꯄꯨꯔꯛꯑꯣꯅ ꯄꯩꯁꯥ ꯊꯥꯕꯅꯦ ꯑꯩ ꯑꯃꯨꯛ ꯀꯥꯎꯈ꯭ꯔꯦ ꯊ꯭ꯔꯤ ꯍꯟꯗ꯭ꯔꯦꯗ ꯊꯥꯒꯦ ꯈꯤꯕꯅꯦ ꯃꯥꯅ ꯑꯩꯉꯣꯟꯗ
ꯎꯝ ꯎꯝ
ꯋꯥꯟ ꯊꯥꯎꯖꯟ ꯁꯨꯕꯗꯨꯣ ꯁꯨꯔꯣꯏ ꯑꯃꯨꯛ
ꯕꯦꯔꯥꯒꯤ ꯊꯕꯛ ꯉꯇꯅꯤꯗ ꯅꯪꯅ ꯇꯧꯔꯤꯨꯁꯦ ꯟ ꯇꯥꯄꯣꯟ ꯅꯪ